ꯑ ꯍ ꯎꯝ ꯑꯩꯒꯤ ꯑꯦꯔ ꯗꯣ ꯀꯩ ꯍꯥꯏꯕ ꯎꯝ ꯅ ꯍꯥꯏ ꯑꯥ ꯂꯩꯔꯦ ꯑꯃꯨꯛꯀ ꯆꯥꯕ꯭ꯔꯥ
ꯍꯣꯏ ꯆꯥꯎ
ꯎꯝ
ꯈꯔ ꯅꯣꯏꯅꯤꯡꯉꯥꯏ
ꯀꯩ ꯍꯥꯏꯕ
ꯈꯔ ꯅꯣꯏꯅꯤꯡꯉꯥꯏ ꯆꯥꯎꯕ
ꯑꯃꫭꯠꯄꯥꯥꯏ ꯆꯥꯒꯦ ꯑꯗꯨꯗꯤ ꯑꯗꯣ ꯎꯝ ꯅꯪꯗꯤ ꯆꯥꯕ ꯂꯣꯏꯔꯕꯣ
ꯑꯩꯗꯤ ꯑꯁ ꯑꯃꯨꯛꯀ ꯂꯥꯝꯂꯛꯀꯗꯣꯔꯦꯗ
ꯆꯥꯔꯣ ꯅꯪꯁꯨ
ꯆꯥꯕ ꯉꯝꯗ꯭ꯔꯦ ꯄꯨꯛ ꯄꫭꯈꯥꯏꯔꯅꯤ ꯑꯩ ꯍꯧꯖꯤꯛ ꯆꯥꯔꯗꯤ
ꯑꯣ
ꯅꯪꯅ ꯊꯣꯡꯕ꯭ꯔ ꯀꯅꯥꯅ ꯊꯣꯡꯕ꯭ꯔ
ꯏꯇꯩꯃꯒ ꯏꯆꯦꯒꯅ ꯊꯣꯡꯉꯦꯗ
ꯑꯣ ꯌꯥꯝ ꯐꯩꯌꯦꯀꯣ
ꯎꯝ
ꯑꯗꯣ ꯅꯪ ꯎꯝ ꯅꯪ ꯏꯆꯦꯈꫭꯏ ꯂꯩꯕꯗꯣ ꯌꯥꯝ ꯐꯩ ꯑꯗꯣ ꯅꯪ ꯊꯕꯛꯇꯤ ꯇꯧꯔꯝꯃꯔꫭꯏ
ꯎꯝ
ꯎꯝ ꯑꯦ ꯉ ꯀꯔꯝ ꯅꯪ ꯀꯅꯥꯕꯨ ꯁꯞꯄꯣꯔꯠ ꯇꯧꯒꯅꯤ ꯑꯔꯖꯦꯟꯇꯤꯅꯥꯒ ꯀꯩꯅꯣ ꯑꯝꯕꯄꯦꯗꯣ ꯑꯗꯨꯒ ꯁꯥꯟꯅꯔꯗꯤ
ꯑꯝꯕꯥꯄꯦ
ꯑ ꯑꯝꯕꯥꯄꯦꯕꯨ ꯁꯞꯄꯣꯔꯠ ꯇꯧꯒꯗ꯭ꯔ ꯃꯦꯁꯤ ꯇꯤꯝꯕꯨ ꯁꯞꯄꯣꯔꯠ ꯇꯧꯒꯗ꯭ꯔ
ꯑꯝꯕꯥꯄꯦꯕꯨ ꯁꯞꯄꯣꯔꯠ ꯇꯧꯒꯅꯤꯗ
ꯑꯣ ꯑꯩꯁꯨꯅꯤ ꯅꯪꯖꯨ ꯑꯔꯖꯦꯟꯇꯤꯅꯥ ꯇꯟꯕ꯭ꯔ
ꯇꯜꯂꯦꯗ
ꯑꯩꯁꯨ ꯌꯥꯝ ꯇꯜꯂꯦ
ꯎꯝ
ꯏꯖꯤꯞꯀ ꯁꯥꯟꯅꯕ ꯃꯇꯝꯗꯒꯤ ꯇꯟꯈ꯭ꯔꯦ ꯃꯥꯕꯨ
ꯎꯝ
ꯅꯨꯡꯉꯥꯏꯇꯦꯀꯣ ꯑꯗꯨꯗꫭ
ꯍꫭꯏ ꯅꯨꯡꯉꯥꯏꯇꯦ
ꯎꯝ ꯀꯔꯤꯅꯣ ꯈꯪꯗꯦ
ꯎꯝ
ꯉꯝꯒꯗꯧꯕꯅꯦ ꯑꯩ ꯏꯖꯤꯞꯇꯣ
ꯑꯣ
ꯃꯦꯁꯤꯗꯣ ꯏꯅꯥ ꯈꯨꯟꯕ ꯃꯥꯜꯂꯦꯀꯣ ꯃꯥꯏꯗꯣ
ꯑꯁ ꯂꯥꯏꯔꯕ ꯃꯆꯥꯅꯦꯗ
ꯑꯣ ꯑꯩꯗꯤ ꯏꯅꯥ ꯈꯨꯟꯕ꯭ꯔ ꯍꯥꯏꯅ ꯈꯟꯕ
ꯑꯁ ꯀꯗꯔꯋꯥꯂꯥꯅꯦꯗ
ꯎꯝ ꯅꯪꯒꯤ ꯄꯩꯅꫭ ꯅꯪ ꯌꯦꯡꯕ꯭ꯔ
ꯌꯦꯡꯉꯦꯅ
ꯎꯝ ꯑꯩꯗꯤ ꯌꯦꯡꯗꯦ
ꯃꯄꯥꯗꯣ ꯃꯦꯁꯤꯒꯤ ꯃꯄꯥꯗꯣ ꯄꯩꯁꯥ ꯈꯔ ꯆꯣꯞꯄꯅꯦꯕ
ꯎꯝ
ꯑꯗꯨꯒꯤ ꯄꯩꯁꯥ ꯈꯔ ꯆꯣꯞꯄꯗꯣ ꯕꯔꯁꯦꯂꯣꯅꯥꯗ ꯑꯗꯨꯝ ꯕꯔꯁꯦꯂꯣꯅꯥꯗꯒꯤ ꯄꯩꯁꯥ ꯄꯨꯕꯅꯦꯕ ꯃꯄꯥꯗꯣ
ꯎꯝ
ꯑꯗꯨꯒ ꯃꯦꯁꯤꯅ ꯆꯍꯤ ꯇꯔꯥꯔ ꯀꯨꯟꯂꯥ ꯕꯔꯁꯦꯂꯣꯅꯥꯗ ꯑꯗꯨꯝ ꯂꯩꯔꯒ ꯅꯥꯔꯛꯄꯅꯦꯕ ꯑꯗꯨ ꯄꯩꯁꯥ ꯂꯣꯏꯗ꯭ꯔꯤꯐꯥꯎ ꯀꯟꯇ꯭ꯔꯦꯛ ꯂꯣꯏꯗ꯭ꯔꯤꯐꯥꯎꯀꯣ
ꯑꯥ
ꯖꯤꯝ ꯁꯥꯟꯅꯕꯅꯦꯕ ꯃꯄꯥꯅ ꯄꯩꯁꯥ ꯍꯥꯟꯅ ꯂꯧꯈꯤꯕ
ꯎꯝ
ꯑꯗꯨꯒꯤ ꯃꯊꯪꯗ ꯀꯔꯤ ꯁꯦꯟꯖꯥꯃꯟꯗ ꯆꯠꯂꯦ ꯃꯛ ꯀꯟꯇ꯭ꯔꯦꯛ ꯂꯣꯢꯔꯒ ꯀ꯭ꯂꯞꯇ ꯀꯨꯏꯅ ꯈ꯭ꯋꯥꯏꯗꯒꯤ ꯀꯨꯏꯅ ꯂꯩꯕꯗꯤ ꯃꯦꯁꯤꯅꯦꯅꯥ
ꯎꯝ
ꯃꯄꯥꯗꯣ ꯃꯦꯁ ꯁꯅꯥꯕꯒꯤ ꯕꯔꯁꯦꯂꯣꯅꯥꯗꯒꯤ ꯄꯩꯁꯥ ꯍꯥꯟꯅ ꯂꯧꯔꯒ ꯃꯆꯥꯅꯨꯄꯥꯕꯨ ꯄꯣꯁ ꯉꯥꯍꯟ
ꯗꯨꯒꯤꯅꯤꯅꯥ ꯀꯗꯔ ꯋꯥꯂꯥꯗꯨꯕꯣ ꯗꯥꯀꯨꯅꯦ ꯃꯦꯁꯤꯗꯤ ꯑꯩꯒꯨꯝꯕꯅꯦꯍꯦ ꯃꯦꯁꯤꯗꯤ
ꯌꯥꯔꯦꯗꯥ ꯑꯦꯟꯚꯤ ꯑ ꯏꯃꯥꯅꯕꯤꯁꯤꯡꯗꯣ ꯎꯝ ꯎꯝ ꯏꯃꯥꯟꯅꯕꯤꯁꯤꯡꯁꯨ ꯃꯦꯁꯤꯕꯨ ꯌꯥꯝ ꯄꯥꯝꯃꯦ
ꯑꯁ ꯍꯥꯏꯔꯛꯀꯅꯣ ꯍꯥꯏꯔꯛꯀꯅꯣ
ꯎꯝ ꯑꯗꯣ ꯅꯪꯅꯦ ꯎꯝ ꯚꯤꯗꯤꯑꯣꯒꯨꯝꯕ ꯌꯦꯡꯉꯒ ꯑꯗꯨꯝ ꯇꯨꯝꯕ꯭ꯔꯥ ꯅꯪꯁꯨ ꯅꯨꯡꯗꯥꯡꯗ ꯍꯣꯏ
ꯎꯝ ꯀꯦꯝꯄꯤꯡꯒꯤ ꯅꯣꯡ ꯃꯔꯛꯇ ꯀꯦꯝꯄꯤꯡ ꯆꯠꯂꯒ ꯇꯧꯕꯗꯣ
ꯑꯥ
ꯑꯗꯨꯒꯤ ꯑꯗꯨ ꯑꯗꯨꯕꯨ ꯍꯦꯛ ꯌꯦꯡꯉꯗꯤ ꯃꯤꯅꯤꯠ ꯃꯉꯥ ꯐꯥꯗꯦ ꯑꯗꯨꯝ ꯇꯨꯝꯊꯒꯅꯤ ꯑꯗꯨꯒ ꯃꯡ ꯐꯪꯒꯅꯤ
ꯎꯝ
ꯅꯪꯗꯤ
ꯑꯩꯗꯤ ꯚꯤꯗꯤꯑꯣꯁꯦ ꯆꯥꯏꯅꯤꯁ ꯗ꯭ꯔꯃꯥ ꯌꯦꯡꯉꯦ ꯑꯗꯨ ꯊꯥꯏꯂꯦꯟꯗꯁꯨ ꯌꯦꯡꯉꯦ ꯀꯣꯔꯤꯌꯟꯗꯁꯨ ꯌꯦꯡꯉꯦ
ꯑꯣ
ꯑꯩꯗꯤ ꯌꯥꯝ ꯄꯥꯝ ꯑꯩꯈꯣꯏꯒꯤ ꯃꯅꯥꯛꯇ ꯈꯠꯅꯕꯗꯣ ꯍꯧꯔꯦ ꯅꯥ
ꯑꯣ ꯅꯣꯏ ꯁꯥꯏꯗꯣ ꯅꯣꯏꯗꯒꯤ ꯍꯦꯟꯅ ꯑꯉꯥꯡ ꯑꯣꯏꯕ꯭ꯔꯥ ꯑꯍꯟ ꯑꯣꯏꯕ꯭ꯔꯥ
ꯑꯥ ꯈꯤꯇꯪ ꯅꯦ ꯑꯉꯥꯡ ꯑꯣꯏ
ꯑꯣ ꯅꯨꯄꯤꯅ ꯑꯍꯟ ꯑꯣꯏꯕꯁꯦ ꯏꯅꯥꯛ ꯈꯨꯜꯂꯦ ꯍꯥꯏꯕꯅꯤꯀꯣ
ꯀꯩꯍꯥꯏꯕ
ꯅꯨꯄꯤꯅ ꯑꯍꯟ ꯑꯣꯏꯌꯦ ꯍꯥꯏꯕꯁꯦ
ꯑꯥ ꯑꯣ ꯀꯃꯥꯏꯅ
ꯈꯪꯗꯦ ꯑꯗꯣ ꯑꯍꯟꯁꯗꯨꯗ ꯄꯤꯔꯝꯕ ꯄꯥꯎ ꯄꯥꯎꯇꯥꯛꯅꯦ
ꯑꯣ
ꯅꯪꯕꯨ ꯈꯪꯗ꯭ꯔꯦ ꯏꯅꯥꯛ ꯈꯨꯟꯒꯗꯕ ꯃꯥꯜꯂꯦ ꯅꯪꯁꯦ
ꯑ‌ꯦ ꯌ‌ꯥꯔ‌ꯦꯗ ꯀꯥꯏꯗ ꯅ‌ꯣꯗꯥ ꯌꯥꯝ ꯂꯥꯏꯕꯅ‌ꯦ
ꯎꯝ ꯅꯪꯕꯨ ꯑꯃꯨꯛꯀ ꯂꯨꯝꯂꯁꯤꯔꯥ ꯈꯪꯗ꯭ꯔꯦꯗ ꯅꯪꯗꯤ ꯏꯅꯥꯛ ꯈꯨꯟꯒꯅꯤꯕ
ꯍꯟꯗꯛꯁꯦ ꯀꯩꯅꯣ ꯄꯩꯁꯥ ꯇꯥꯟꯕꯁꯦ ꯋꯥꯕ꯭ꫪ‌ꯣ ꯑꯩꯈꯣꯏ ꯃꯃꯥ ꯕꯕꯥꯁꯦ ꯌꯨꯝꯗ ꯑꯗꯨꯝ ꯂꯩꯑ ꯀꯩꯝꯇ ꯆꯠꯊꯣꯛꯇꯦ
ꯅꯣꯏ ꯕꯕꯥꯗꯤ ꯒꯣꯕꯔꯃꯦꯟ ꯁꯔꯚꯤꯁꯅꯤ ꯍꯥꯏꯅ
ꯌꯥꯔꯦꯗ ꯅꯠꯇꯦꯗ ꯀꯅꯥꯅ ꯍꯥꯏꯔꯤꯅꯣꯗ
ꯑꯦ ꯈꯪꯉꯦꯗ ꯑꯩꯁꯨ
ꯅꯠꯇꯦ ꯅꯠꯇꯦ
ꯖꯤ ꯑꯣꯕꯤ ꯑꯣꯐꯤꯁꯥꯔ ꯑꯆꯧꯕꯅꯤ ꯒꯣꯕꯔꯃꯦꯟꯒꯤ
ꯑꯗꯣ ꯅꯪꯗꯣ
ꯑꯧ
ꯑꯝꯕꯨꯝ ꯀꯨꯝꯕ ꯐꯤꯂꯝꯒꯤꯀꯣ ꯑꯗꯣ ꯕꯨꯠꯀꯤꯗꯣ ꯌ‌ꯦꯡꯅ ꯌꯦꯡꯕ꯭ꯔ ꯅꯪ
ꯍꯣꯏ ꯌꯦꯡꯉꯦ ꯐꯤꯂꯝ ꯑꯃ ꯍꯥꯏꯕꯤꯔꯛꯎꯔꯣ
ꯍꯥꯏꯔꯛꯑꯣ ꯍꯣꯏ ꯌꯦꯡꯅꯤꯡꯉꯦ
ꯑꯣ ꯍꯥꯏꯔꯛꯀꯦꯀꯣ ꯑꯗꯨꯝ ꯄꯥꯏꯌꯣ ꯃꯃꯤꯡꯗꯣ ꯑꯩ ꯀꯥꯎꯈ꯭ꯔꯦꯅꯦ
ꯎꯝ ꯈꯔ ꯀꯤꯕꯀꯣ ꯅꯨꯡ
ꯑꯁ ꯑꯁꯤꯗꯤ ꯅꯪ ꯇꯨꯝꯁꯨ ꯁꯨꯛꯇꯨꯝ ꯊꯨꯝꯂꯔꯣꯏ
ꯎꯝ ꯉꯔꯥꯡꯗ‌ꯣꯀꯣ ꯗ ꯅꯥꯟ ꯑꯣ ꯗꯅꯥꯟ ꯌꯦꯡꯉꯦꯕꯀꯣ ꯌꯦꯡꯕꯗꯣ ꯅꯨꯡꯗꯤ ꯅꯨꯡꯉꯥꯏꯌꯦꯕꯀꯣ
ꯎꯝ
ꯌꯥꯝ ꯀꯤꯗꯦꯗꯥ ꯀꯤꯕ ꯑꯣꯏꯗꯦꯗꯥ ꯈꯥꯔ ꯀꯤꯕ ꯐꯤꯜꯂꯝ ꯍꯥꯏꯔꯛ ꯑꯣꯅꯦ
ꯎꯝ ꯗꯥ ꯃꯃꯤ ꯍꯥꯏꯅ ꯑꯃ ꯂꯩꯕꯀꯣ ꯗꯝꯃꯤ
ꯗꯥ ꯃꯥꯝꯂ‌ꯦ ꯃꯥꯝꯃ‌ꯦ
ꯎꯝ ꯗꯥ ꯃꯥꯝꯃꯤ
ꯃꯥꯗ꯭ꯔꯕꯨ ꯀꯧꯕꯗꯨꯔꯣ ꯃꯝꯃꯥ ꯍꯥꯏꯅ ꯀꯧꯕꯗꯨꯔꯣ ꯇꯥꯕ꯭ꯔꯥ ꯎꯝ ꯗꯥ ꯃꯝꯃ‌ꯦ ꯍꯥꯏꯌꯦ ꯗꯥ ꯃꯝꯃꯤ ꯇꯨ ꯊꯥꯎꯖꯟ ꯁꯥꯚꯦꯟꯇꯤꯟꯒꯤꯔꯣ
ꯅꯠꯇꯦ ꯇ꯭ꯋꯦꯟꯇꯤ ꯁꯤꯛꯁꯀꯤ
ꯑꯅꯧꯕ꯭ꯔꯣ
ꯑꯅꯧꯕꯅꯦ
ꯗꯥ ꯃꯝꯃ‌ꯦ ꯊ‌ꯣꯛꯇ‍ꯦꯗꯥ ꯑꯩꯅ ꯂꯥꯟꯕ꯭ꯔ ꯀꯩ ꯑꯣꯏꯒ‍ꯦꯔ ꯑꯦꯝ ꯌꯨ ꯔ ꯑꯦꯝ ꯑꯣ ꯔ ꯐ꯭ꯥꯔꯁꯇ‍ꯣ ꯏꯕꯗ‌ꯣ
ꯑꯦꯝ ꯋꯥꯏ
ꯎꯝ ꯎꯝ ꯉꯥꯏꯈꯣ ꯑꯩꯅ ꯑꯣꯔ ꯅꯝꯕ
ꯎꯝ
ꯑ ꯍꯤꯟꯗꯤꯒꯤꯔꯣ
ꯍꯤꯟꯗꯤ ꯅꯠꯇꯦ ꯏꯪꯂꯤꯁ ꯀꯤꯅꯦ
ꯎꯝ ꯑꯩꯉꯣꯟꯗ ꯊꯣꯛꯇꯦ ꯅꯦꯠꯐ꯭ꯂꯤꯛꯁ ꯇ ꯌꯦꯡꯒꯦ ꯑꯈꯣꯏ ꯆꯦꯆꯦꯒꯤꯗ ꯍꯣꯔꯦꯟ
ꯅꯦꯠꯐ꯭ꯂꯤꯛꯁꯇꯨꯒꯨꯝꯕ ꯑꯗꯨꯒ ꯅꯣꯟꯗ ꯀꯦꯁꯇꯦꯜꯒꯨꯝꯕꯗꯤ ꯂꯣꯏꯅ ꯐꯪꯕꯅꯦ
ꯎꯝ ꯃꯨꯚꯤ ꯕꯣꯛꯁ ꯇꯗꯤ ꯐꯪꯗꯦꯀꯣ
ꯎꯝ ꯅꯟ ꯅꯪ ꯅꯦꯠ ꯅꯦꯠꯐ꯭ꯂꯤꯛꯁ ꯍꯥꯡꯕ꯭ꯔꯥ
ꯑꯩꯗꯤ ꯄꯥꯏꯗꯦ ꯑꯩꯈꯣꯏ ꯆꯦꯆꯦ ꯈꯣꯏ ꯄꯥꯏꯌꯦ
ꯎꯝ ꯃꯤ ꯑꯅꯤ ꯄꯥꯏꯕ ꯌꯥꯕꯅꯦ
ꯎꯝ ꯑꯦꯗꯣꯝ ꯍꯥꯏ ꯑꯦ ꯃꯥꯗꯤ ꯃꯥꯒꯤ ꯀꯩꯅꯣꯒ ꯄꯥꯏꯌꯦ ꯃꯥꯒꯤ ꯅꯨꯄꯥꯒꯤꯗꯤ ꯃꯥꯒꯤ ꯕꯣꯏ ꯐ꯭ꯔꯦꯟꯒꯤꯗꯣ ꯃꯣꯏꯅꯤ ꯁꯤꯌꯔ ꯇꯧꯔꯦ
ꯎꯝ ꯎꯝ ꯅꯪꯁꯨ ꯅꯣꯏ ꯅꯣꯏꯒꯤ ꯚꯤꯇꯥꯃꯤꯟꯗꯣ
ꯚꯤꯇꯥꯃꯦꯟꯒ ꯍꯥꯏꯌꯦꯅꯦ
ꯚꯤꯇꯥꯃꯤꯟ ꯍꯥꯏꯒꯗꯧꯕꯅꯦꯍꯦ ꯆꯨꯝꯕꯅꯤ ꯑꯩꯅ ꯍꯥꯏꯕ ꯆꯨꯝꯕꯅꯤꯅ
ꯑꯦ ꯊꯣꯛꯂꯛꯇꯦꯗ ꯑꯩꯉꯣꯟꯗ ꯍꯣꯔꯦꯟ ꯍꯪꯒꯦ ꯃꯥꯉꯣꯟꯗ
ꯎꯝ ꯍꯪꯉꯣ
ꯌꯨꯇ꯭ꯌꯨꯕ ꯇ ꯍꯥꯟꯅ ꯆꯦꯛ ꯇꯧꯒꯦ
ꯎꯝ
ꯎꯝ ꯁꯥꯏꯌꯦ ꯌꯥꯝꯅ
ꯎꯝ
ꯍꯩꯆꯥꯡꯁꯦ ꯅꯨꯡꯉꯥꯏꯇꯕꯒꯤ ꯄꯨꯛ ꯀꯩꯅꯣ ꯇꯧꯕꯒꯤ ꯂꯣꯛ ꯈꯨꯋꯦ ꯐꯤꯕ꯭ꯔꯁꯨ ꯂꯩꯌꯦ ꯑꯗꯨꯒꯤ ꯌꯥꯝ ꯋꯥꯏꯌꯦ
ꯎꯝ
ꯅꯪꯒꯤ ꯗꯥ ꯃꯝꯃꯤ ꯗꯣ ꯃꯝꯃꯤꯗꯣ ꯅꯨꯞ ꯄꯥꯗꯣ ꯃꯥ ꯃꯥꯁꯝ ꯌꯥꯎꯗꯕꯔꯣ
ꯅꯠꯇꯦꯗ
ꯁꯝ ꯌꯥꯎꯕ꯭ꯔꯣ
ꯎꯝ ꯁꯝ ꯌꯥꯎꯋꯦꯅ
ꯅꯪ ꯍꯣꯔꯦꯟ ꯇ꯭ꯔꯦꯂꯔꯒꯨꯝꯕ ꯌꯨꯇ꯭ꯌꯨꯕꯇ ꯌꯦꯡꯉꯒ ꯊꯥꯔꯛꯎꯀꯣ ꯑꯩ ꯌꯦꯡꯉꯨꯕꯅꯦ ꯑꯩ ꯌꯦꯡꯕ ꯈꯪꯗꯦ ꯕꯤꯇ꯭ꯌꯨꯕꯇꯗꯤ ꯐꯪꯗꯕ꯭ꯔꯣ
ꯎꯝ ꯌꯨꯇ꯭ꯌꯨꯕ ꯇ ꯐꯪ
ꯐꯪꯕꯤꯔꯗꯤ ꯐꯒꯗꯧꯕ ꯑꯣ
ꯎꯝ
ꯑꯇꯣꯞꯄꯗꯤ ꯑꯇꯣꯞꯄꯁꯨ ꯍꯥꯏꯕꯤꯌꯣ
ꯎꯝ ꯍꯣꯏ ꯑꯇꯣꯞꯄꯁꯦ ꯑꯇꯨꯞꯄꯁꯦ ꯑꯇꯨꯞ ꯄꯁꯦ ꯑꯇꯣꯞꯄꯁꯦ ꯑꯩ ꯗꯤꯂꯦꯠ ꯇꯧꯒ꯭ꯔꯕ ꯃꯥꯜꯂꯦꯅꯦ
ꯑꯩꯗꯣ ꯕꯤꯗꯤꯌꫭ ꯌꯥꯝ ꯌꯦꯡꯅꯤꯡꯉꯦ ꯍꯤꯟꯗꯤꯒꯤꯁꯨ ꯅꯨꯡꯉꯥꯏ ꯅꯨꯡꯉꯥꯏ ꯕ ꯂꯩꯔꯝꯒꯅꯤꯀꯣ ꯅꯪ ꯌꯦꯡꯕ꯭ꯔ
ꯍꯤꯟꯗꯤꯒꯤ
ꯎꯝ
ꯎꯝ ꯍꯣꯏ ꯂꯣꯏ ꯀꯥꯎ ꯂꯣꯏꯅ ꯀꯥꯎꯒ꯭ꯔꯦꯗ ꯃꯣꯏ ꯃꯃꯤꯡꯗꯣ
ꯊꯦꯡꯅ ꯇꯨꯝꯕꯒꯤꯀꯣ ꯕꯤꯗꯤꯌꫭꯒꯨꯝꯕ ꯑꯗꯨꯝ ꯌꯦꯡꯅꯤꯡꯉꯦꯕ ꯑꯗꯣ
ꯎꯝ
ꯍꯩꯇꯕ ꯑꯩꯗꫭ
ꯎꯝ
ꯂꯞ ꯁ꯭ꯇꯣꯔꯤ ꯌꯦꯡꯃꯟꯕꯒꯤ ꯇꯟꯂꯛꯂꯦ
ꯍꯤꯟꯗꯤꯒꯤ ꯆꯟꯗ꯭ꯔ ꯍꯥꯏꯅ ꯑꯃ ꯂꯩꯕꯅꯦꯀꯣ
ꯆꯟꯗ꯭ꯔ
ꯁꯤ ꯍꯩꯆ ꯑꯦ ꯑꯦꯟ ꯗꯤ ꯑꯥꯔ ꯑꯦ
ꯁꯤ ꯍꯩꯆ ꯑꯦ ꯑꯦꯟ ꯗꯤ ꯑꯥꯔ ꯑꯦ
ꯎꯝ
ꯍꯣꯏ ꯌꯦꯡꯒꯦꯀꯣ
ꯎꯝ
ꯎꯝ ꯐꯪꯗꯦ
ꯀꯦꯁꯇꯜꯗꯨꯗꯤ ꯐꯪꯕꯅꯤꯗ
ꯀꯦꯁꯇꯜ ꯍꯥꯏꯕꯗꯣ ꯑꯦꯛꯁꯀꯤ ꯃꯤꯃꯤꯡꯔꯣ
ꯎꯝ ꯍꯣꯏ
ꯑꯗꯣ ꯅꯪ ꯎꯝ ꯀꯩ ꯀꯩ ꯐꯤꯂꯝ ꯇꫭꯏꯅ ꯌꯦꯡꯒꯦ ꯅꯪꯅ ꯍꯦꯟꯅ ꯅꯪꯅ ꯍꯦꯟꯅ ꯄꯥꯝꯕ ꯕꯤꯗꯤꯌꫭ ꯑꯃ ꯍꯥꯏꯕꯤꯌꯣꯅꯦ ꯅꯪꯅ ꯌꯥꯝ ꯄꯥꯝꯕ
ꯑꯦꯅꯤꯃꯦꯁꯟ
ꯑꯦꯅꯤꯃꯦꯁꯟ
ꯎꯝ ꯍꯣꯏ
ꯂꯣꯏꯔꯦ ꯅꯪꯁꯨ ꯑꯩꯒ ꯀꯣꯏꯕ ꯅꯨꯄꯥ ꯃꯥꯁꯨ ꯀꯣ ꯑꯦꯅꯤꯃꯦꯁꯟ ꯑꯗꯨꯝ ꯌꯦꯡꯉꯦ
ꯎꯝ
ꯌꯥꯝ ꯄꯥꯝꯃꯦ ꯍꯥꯏꯌꯦ ꯃꯥꯗꯣ ꯑꯗꯨꯗꯣ
ꯀꯣꯔꯤꯌꯥꯟꯒꯤꯗꯤ ꯌꯦꯡꯗꯕ꯭ꯔꯣ ꯅꯪꯗꯤ
ꯑꯗꯨꯝ ꯌꯦꯡꯉꯦ ꯑꯩꯖꯨ ꯄꯨꯟ ꯁꯣꯞꯇꯔ ꯌꯦꯡꯕ ꯀꯥꯟꯗ ꯑꯥ ꯀꯞꯄꯦ ꯈꯪꯕ꯭ꯔ ꯅꯨꯡꯁꯤꯕꯗꯣ
ꯀꯣꯔꯤꯌꯥꯟꯒꯤ ꯋꯤꯛ ꯍꯦꯔꯣꯗꯣ
ꯅꯇꯦꯍꯦ ꯋꯤꯛ ꯍꯦꯔꯣ ꯀꯥꯏꯅ
ꯋꯤꯛ ꯍꯦꯔꯣ ꯐꯤꯂꯝ ꯌꯦꯡꯂꯕ ꯍꯥꯏꯕ
ꯐꯤꯂꯝꯒꯤ ꯃꯃꯤꯡꯔꯣ
ꯍꯣꯏ
ꯑꯩꯗꯤ ꯑꯥ ꯀꯩꯅꯣ ꯍꯛꯇ꯭ꯔꯗꯣ ꯑꯗꯨ ꯅꯨꯄꯥꯕꯨꯨ ꯋꯤꯛ ꯍꯦꯔꯣ ꯍꯥꯏꯕ꯭ꯔꯥ ꯍꯥꯏꯅ
ꯅꯠꯇꯦ ꯅꯠꯇꯦ
ꯑꯣ
ꯐꯤꯂꯤꯝꯒꯤ ꯃꯃꯤꯡꯅꯦꯗ
ꯑꯣ ꯀꯣꯏꯔꯤꯌꯟꯒꯤꯔꯣ
ꯎꯝ ꯍꯣꯏ
ꯖꯣꯝꯕꯤꯒꯤꯔꯣ
ꯍꯥꯥ